ꯇꯥꯕꯔꯣ?
ꯑꯥ
ꯏꯁ ꯋꯥꯔꯤ ꯑꯃꯇꯪ ꯁꯥꯟꯅꯕ ꯍꯣꯠꯅꯕ ꯀꯌꯥ ꯑꯣꯟꯊꯣꯛꯅ ꯀꯌꯥꯝ ꯋꯥꯈ꯭ꯔꯦ꯫
ꯑꯗꯨꯅꯦ ꯃꯣꯏꯒꯤ ꯃꯣꯏꯒꯤꯁꯦ ꯀꯩꯗꯧꯔꯖꯥꯠꯅꯣ ꯉꯁꯤꯁꯦ꯫
ꯈꯪꯗꯦ ꯑꯗꯨꯗ ꯍꯧꯖꯤꯛꯇꯤ ꯌꯥꯔꯃꯤꯅ ꯈꯔ ꯐꯔꯦ꯫
ꯑꯩꯗꯤ ꯑꯃꯐꯥꯎ ꯇꯧꯗ꯭ꯔꯤꯥꯌꯦꯕꯥ ꯉꯁꯤ꯫
ꯑꯥ ꯑꯝꯇꯪ ꯉꯥꯏꯈꯣ ꯑꯩ ꯁꯣꯝ ꯊꯕꯥꯛ ꯌꯥꯇꯕꯩꯅꯦ꯫ ꯍꯜꯂꯣ
ꯎꯝ ꯍꯜꯂꯣ ꯇꯥꯏꯌꯦ꯫
ꯑꯁꯣꯝꯗ ꯀꯥ ꯀꯩꯌꯥ ꯁꯦꯝꯖꯤꯟꯕ ꯈꯣꯠꯄꯩ ꯊꯕꯛꯁꯨ ꯆꯤꯟꯕ꯫
ꯑꯣ ꯅꯪ, ꯅꯣꯏꯒꯤꯔꯣ?
ꯑꯥ ꯀꯩꯅꯣ ꯇꯧꯕ ꯑꯩꯅ ꯀꯩꯅꯣ ꯗꯤꯁꯦꯝꯕꯔ ꯑꯦꯂꯚꯦꯟꯗꯣ,
ꯎꯝ
ꯂꯣꯡ ꯑꯃ ꯂꯩꯕ
ꯎꯝ
ꯑꯗꯨꯒꯤ
ꯅꯪꯒꯤꯔꯣ?
ꯑꯥꯎ
ꯑꯣ ꯗꯤꯁꯦꯝꯕꯔꯗ꯫
ꯑ ꯗꯤꯁꯦꯝꯕꯔꯗ꯫ ꯎꯝ ꯊꯕꯛꯁꯦ ꯄꯨꯔꯥ ꯃꯩ ꯆꯠꯄꯤꯅꯦ ꯇꯧꯔꯤꯁꯦ꯫
ꯎꯝ ꯗꯤꯁꯦꯝꯕꯔ ꯗꯤꯁꯦꯝꯕꯔꯗꯗꯤ ꯍꯣꯡ ꯌꯥꯝ ꯍꯣꯡꯅꯕ ꯃꯇꯝꯅꯤꯀꯣ꯫
ꯑꯥ ꯊꯥꯗꯣ ꯈꯔꯁꯨ ꯐꯕ ꯑꯣꯏꯕ꯫
ꯑꯣ
ꯎ
ꯐꯩꯅꯦ꯫
ꯆꯥꯛ ꯆꯥꯔꯕꯣ?
ꯑ ꯆꯥꯛ ꯆꯥꯗ꯭ꯔꯤꯗ꯫ ꯊꯕꯛ ꯂꯣꯏꯁꯤꯟꯕ ꯂꯣꯏꯗ꯭ꯔꯤꯃꯦꯅ꯫ ꯑꯗꯨꯏꯁꯨ ꯍꯧꯖꯤꯛꯇꯤ ꯀꯩꯅꯣ ꯍꯧꯖꯤꯛ ꯐꯣꯟ ꯋꯥꯔꯤ ꯁꯥꯕ ꯈꯣꯠꯄ ꯅꯨꯡꯉꯥꯏꯇꯦꯗꯅ꯫
ꯍꯥꯥ
ꯑꯗꯨꯒꯤ ꯐꯣꯟ ꯋꯥꯔꯤ ꯁꯥꯕ ꯈꯣꯠꯄꯗꯣ ꯅꯨꯡꯉꯥꯏꯇꯦꯗꯅ꯫
ꯑꯥ ꯑꯥ
ꯑꯗꯨꯒꯤ ꯑꯁ ꯌꯥꯕ꯭ꯔꯥ ꯑꯝꯇ ꯌꯥꯔꯤꯉꯩꯗ ꯑꯝꯇ ꯁꯥꯎꯒꯦꯅ꯫
ꯍꯣꯏ ꯑꯩꯁꯨ ꯑꯃꯨꯛ ꯇꯧꯔꯛꯀꯦ ꯁꯤ ꯂꯣꯏꯔꯗꯤ ꯌꯥꯔꯗꯤ꯫
ꯎꯝ ꯇꯧꯔꯛꯑꯣ꯫
ꯑꯩ ꯉꯁꯥꯏ ꯗꯣ ꯈꯪꯕ꯭ꯔꯥ ꯆꯦꯗꯥꯏꯅꯥꯗꯣ ꯃꯥꯒ ꯇꯧꯕꯗꯣ ꯖꯦꯔꯣ ꯆꯠꯈ꯭ꯔꯦꯅꯦ ꯍꯥꯏꯕ
ꯎꯝ
ꯐꯨꯜꯅꯤꯀꯣ ꯇꯧꯕ ꯌꯥꯔꯤꯁꯦ ꯑꯗꯨꯒ ꯀꯦꯔꯣ ꯆꯠꯄꯅꯤꯗ
ꯎꯝ ꯎꯝ ꯑꯧ ꯉꯁꯤꯗꯤ ꯀꯩ ꯀꯩ ꯇꯧꯒꯦ ꯍꯥꯏꯗꯤ ꯃꯇꯝ ꯑ
ꯑꯩ ꯀ꯭ꯂꯥꯁ ꯌꯥꯎꯋꯦ ꯑꯗꯨꯒꯤ ꯑꯗꯨꯝ ꯇꯧ ꯆꯦꯗ ꯍꯦꯟꯖꯟꯕ ꯊꯕꯛ ꯇꯧꯗꯦ ꯑꯩ ꯇꯧꯖꯔꯤꯗꯣ ꯑꯗꯨꯝ ꯇꯧꯋꯦ
ꯎꯝ ꯑꯩ ꯉꯁꯤ ꯀꯩꯅꯣ ꯇꯧ ꯃꯣꯏ ꯀꯂꯦꯛꯁꯟ ꯆꯠꯄꯕꯨꯗꯤ ꯈꯔ ꯉꯟꯅ ꯂꯣꯏꯁꯤꯜꯂꯦ ꯑꯗꯣ ꯉꯟꯅ ꯂꯣꯏꯁꯤꯜꯂꯤ ꯅꯨꯡꯉꯥꯏ ꯌꯨꯝ ꯍꯜꯂꯛꯄ ꯊꯕꯛ ꯂꯩꯕꯅꯤꯅ ꯑꯗꯨ ꯁꯨꯝ ꯇꯧ ꯂꯩꯔꯦ ꯎꯝ ꯍꯥꯏꯗꯤ ꯉꯟꯅ ꯍꯜꯂꯑꯦꯅ ꯄꯣꯊꯥꯕ ꯐꯪ ꯐꯪꯕ ꯀꯥꯏꯗꯣ ꯐꯪꯗ꯭ꯔꯦꯕ
ꯑꯥ
ꯑꯉ ꯍꯧꯖꯤꯛꯁꯨ ꯂꯥꯎꯔꯛꯏꯗꯣ ꯑꯖꯤꯂꯣꯆꯂꯣ ꯂꯑꯣꯅ ꯈꯏ ꯇꯣ ꯑꯃꯁꯨ ꯑꯣꯏ ꯎꯝ ꯎꯝ ꯇꯧꯕꯗꯤ ꯑꯩꯈꯣꯏ ꯏꯃꯨꯡ ꯃꯅꯨꯡ ꯉꯥꯛꯇ ꯁꯨꯕ ꯑꯣꯏꯕ
ꯑꯣ ꯐꯩꯅꯦ ꯗꯣ
ꯑꯥꯎ ꯃꯤꯗꯤ ꯑꯝꯇ ꯅꯤꯡꯅꯗ꯭ꯔꯦ
ꯑꯣ
ꯑꯗꯨꯒ ꯍꯥꯏꯗꯤ ꯌꯨꯝ ꯁꯥꯕꯩꯁꯨ ꯑꯩꯈꯣꯏꯅ ꯁꯨꯝ ꯇꯧꯖꯔꯤꯦꯗꯅ ꯍꯥꯏ ꯑꯩꯈꯣꯏ ꯗꯥ ꯍꯣꯢꯖꯨ ꯆꯦꯛ ꯁꯨꯕ ꯈꯣꯠꯄ ꯂꯣꯏꯅ ꯍꯩꯌꯦꯕ ꯑꯗꯣ ꯑꯩꯁꯨ ꯆꯦꯛ ꯁꯨꯕ ꯔꯪꯒꯤ ꯑꯣꯏꯔꯣ ꯔꯪꯒꯤꯁꯨ ꯑꯩꯈꯣꯏꯗ ꯑꯍꯟꯗꯗꯤ ꯍꯩ ꯅꯠꯇꯦ ꯑꯩꯈꯣꯏꯗ ꯑꯌꯥꯝꯕꯒ ꯑꯩꯒ ꯁꯨꯝ ꯍꯩꯕ
ꯑꯩꯗꯤ ꯔꯪ ꯁꯪꯕꯁꯨ ꯑꯩꯁꯨ ꯍꯩꯌꯦ
ꯎꯝ ꯕꯨꯗꯤ ꯀꯛꯄ ꯈꯣꯠꯄꯗ
ꯍꯥꯥ
ꯐꯨꯇꯤ ꯀꯛꯄ ꯈꯣꯠꯄꯁꯨ ꯍꯩꯕ꯭ꯔꯣ
ꯍꯩꯇꯦꯗ ꯑꯩ ꯑꯩꯅ ꯔꯪ ꯁꯪꯕꯕꯨꯗꯤ ꯑꯗꯩ ꯆꯧꯀꯤ ꯇꯦꯕꯜꯒꯨꯝꯕ ꯑꯗꯣ ꯑꯩ ꯋꯥꯜ ꯑꯃꯗꯤ ꯁꯪꯈ꯭ꯔꯦꯕ ꯑꯩꯒꯤ ꯔꯨꯝꯗꯣ
ꯎꯝ
ꯌꯥꯝ ꯍꯩꯕꯕꯨꯗꯤ ꯅꯠꯇꯦꯗ ꯁꯨꯝ ꯍꯥꯏꯕ ꯋꯥꯁꯦ
ꯑꯦ ꯑꯗꯨꯁꯨ ꯔꯪ ꯁꯪꯕꯅꯤ ꯀꯩꯅꯣ ꯑꯦ
ꯍꯣꯏ ꯑꯗꯨꯝ ꯌꯥꯏꯑꯕ ꯑꯩꯒꯤꯗꯣ
ꯑꯩꯅ ꯔꯪ ꯁꯪꯕ ꯍꯥꯏꯁꯤꯅ ꯑꯗꯨꯒꯤ ꯔꯪ ꯁꯪꯕꯗ ꯅꯠꯇꯦꯗ ꯀꯩꯅꯣ ꯇꯧꯕꯒꯤ ꯃꯣꯏꯕꯨꯗꯤ ꯀꯛꯄ ꯈꯣꯠꯄ ꯂꯩꯗꯅ ꯔꯪ ꯁꯨꯝ ꯁꯪꯗ꯭ꯔꯤꯉꯩ ꯃꯃꯥꯡꯗ
ꯍꯣꯏ ꯅꯣꯏꯅ ꯑꯃꯨꯛ ꯄ꯭ꯔꯣꯐꯦꯁꯅꯦꯜ ꯔꯣꯝꯗ ꯍꯩꯈ꯭ꯔꯦꯗꯅ
ꯑ
ꯑꯩꯅ ꯁꯨꯝ ꯍꯣꯕꯤꯒꯤ ꯇꯥꯏꯞꯇ ꯑꯩ ꯑꯗꯨꯒꯨꯝꯕꯗꯣ ꯌꯥꯝ ꯄꯥꯃꯦꯕ ꯍꯥꯏꯗꯤ ꯄꯣꯠ ꯁꯦꯝꯕ ꯈꯣꯠꯄ ꯑꯗꯨꯒꯨꯝꯕꯁꯦ ꯌꯥꯝ ꯄꯥꯝꯕ ꯍꯥꯏꯇꯥꯔꯦ
ꯂꯣ ꯗꯨꯀꯥꯟ ꯀꯗ ꯎꯝ ꯎꯝ
ꯑ
ꯁꯣꯝꯗ ꯑꯗꯨ ꯑꯩꯁꯨ ꯀꯩꯅꯣ ꯍꯧꯖꯤꯛ ꯍꯥꯏꯒꯦ ꯇꯧꯔꯝꯕꯗꯣ ꯕ꯭ꯔꯦꯟ ꯍꯥꯏꯗꯤ ꯐꯔꯕꯅꯤꯅ
ꯎꯝ ꯕ꯭ꯔꯦꯟꯁꯦ ꯌꯥꯗ꯭ꯔꯦ ꯂꯨꯍꯣꯡꯗ꯭ꯔꯤꯉꯩꯗ
ꯃꯦꯟ ꯆꯥꯛꯄꯅ ꯍꯥꯟꯗꯔ
ꯎꯝ ꯍꯥꯟꯅ ꯆꯥꯛ ꯆꯅꯤ ꯍꯣꯔꯦꯟ ꯏꯅꯝꯕꯅ ꯑꯣꯏꯅ
ꯃꯥ ꯒ꯭ꯌꯥꯟ ꯇꯥꯅꯗꯤ ꯌꯥꯔꯦ ꯀꯩꯅꯣ
ꯎꯝ ꯇꯥꯢ
ꯕꯦꯡ ꯆꯣꯏ ꯂꯩꯔꯝꯃꯦꯅ
ꯇꯧꯕꯩ ꯃꯥꯁꯨ ꯈꯪꯉꯦ ꯍꯥꯏꯗꯤ ꯊꯕꯛ ꯃꯌꯥꯝꯁꯤꯀꯣ
ꯑꯥ
ꯑ ꯔꯪ ꯔꯪꯒꯤ ꯃꯇꯥꯡ ꯅꯠꯇ꯭ꯔꯣ ꯐꯇꯤ ꯀꯛꯄꯒꯤ ꯎ ꯀꯩꯅꯣ ꯑꯩꯁꯨ ꯍꯧꯖꯤꯛꯀꯤ ꯄꯨꯇꯤ ꯀꯛꯄꯗꯣ ꯑꯗꯨꯗꯣ ꯀꯩꯅꯣ ꯇꯧꯅꯦ ꯊꯥ ꯑꯃꯈꯛꯇꯅꯦꯕꯀꯣ ꯑꯩꯅ ꯀꯩꯅꯣ ꯇꯧꯔꯤꯁ ꯃꯤ ꯃꯈꯥꯗ ꯌꯥꯎꯈ꯭ꯔꯦꯗ
ꯑꯥ
ꯑꯗꯨꯒ ꯍꯧꯖꯤꯛꯀꯤ ꯑꯩꯈꯣꯏ ꯕꯣꯔꯣ ꯍꯥꯏꯇꯥꯔꯦꯅꯦ
ꯎꯝ
ꯐꯖꯅ ꯁꯨꯡ ꯇꯥꯛꯇꯕꯤꯅꯦꯕ ꯍꯥꯏꯗꯤ ꯍꯩꯔꯗꯤ ꯔꯪꯗꯣ ꯍꯩꯔꯗꯤ ꯁꯨꯝ ꯑꯩꯈꯣꯏꯅ ꯑꯣꯗ ꯂꯁꯨ ꯀꯗꯁꯨ ꯁꯨꯝ ꯂꯑꯗꯅ ꯑꯗꯨꯒ ꯄꯩꯁꯥ ꯑꯣꯏꯔꯁꯨ ꯑꯅꯧꯕꯅꯤꯅ ꯃꯃꯜ ꯍꯣꯡꯊꯔꯑꯒ ꯑꯣꯗꯔ ꯁꯨꯝ ꯂꯧꯒꯟꯕꯁꯨ ꯌꯥꯎꯋꯦꯗꯅ
ꯑꯥ
ꯑꯗꯨ ꯄꯥꯈꯠꯇꯅꯀꯣ ꯑꯗꯨꯒꯤ ꯐꯖꯅ ꯁꯨꯅ ꯇꯥꯛꯇꯥꯕ ꯑꯩꯅ ꯁꯨꯝ ꯀꯩꯅꯣ ꯇꯧ ꯍꯧꯖꯤꯛꯀꯤ ꯃꯣꯏꯅ ꯇꯧꯕꯗꯣ
ꯎꯝ
ꯕ꯭ꯂꯦꯁꯦ ꯃꯨꯜꯂ ꯃꯨꯜꯂꯒ ꯍꯥꯏ ꯁꯨꯝ ꯀꯛꯁꯤꯟꯕꯅꯦꯕ ꯎ ꯅꯝꯐꯨꯗ ꯍꯩꯈꯤꯕ ꯍꯥꯏꯇꯥꯔꯦ ꯑꯗ ꯑꯗꯨ ꯂꯣꯏꯔꯒ ꯑꯃꯨꯛ ꯄꯩꯁꯥ ꯑꯃꯨꯛ ꯄꯩꯁꯥꯁꯨ ꯑꯃꯨꯛꯀ ꯅꯣꯡꯃꯒꯤ ꯆꯥꯝꯔꯤ ꯌꯥꯡꯈꯩ ꯁꯥꯕꯗꯣ ꯀꯩꯅꯣ ꯁꯥꯅꯤꯅ ꯍꯥꯏꯔꯕ ꯄꯩꯁꯥ ꯄꯩꯁꯥ ꯐꯪꯉ ꯃꯇꯨꯡꯗꯅꯦꯀꯣ ꯄꯩꯁꯥꯗꯨꯣ ꯀꯣꯟꯅꯗ꯭ꯔꯦ ꯑ ꯆꯥꯃꯔꯤ ꯈꯛꯇ ꯁꯥꯔꯒꯦ ꯑꯗꯨꯁꯨ ꯋꯥꯠꯂꯤꯅꯦꯕ ꯑ ꯑꯗꯒꯤ ꯑꯗꯨꯏꯗꯤ ꯑꯃꯨꯛ ꯈꯟꯅꯕꯨꯗꯤ ꯈꯟꯅꯗ꯭ꯔꯦ ꯈꯟꯅꯔꯨꯔ ꯀꯩꯗꯧꯅꯤꯅ ꯑꯗꯨꯩ ꯇꯣꯛꯑꯦ ꯑꯗꯨꯒ ꯑꯩꯈꯣꯏ ꯏꯅꯥꯎꯄꯥꯁꯤꯡ ꯑꯃ ꯑꯣꯗꯔ ꯑꯃ ꯂꯧꯕ
ꯑꯥ
ꯑꯗꯨ ꯏꯕꯥꯅꯤ ꯇꯧꯔꯒ ꯁꯪꯒꯣꯏ ꯑꯃ ꯍꯧꯖꯤꯛꯀꯤ ꯂꯩꯕꯥꯛꯀꯤꯗꯣ
ꯑꯥ ꯑꯥ
ꯂꯩꯕꯥꯛꯀꯤꯗꯗꯤ ꯀꯛꯄꯗ ꯌꯥꯝ ꯂꯨꯕꯅꯦꯕ ꯑꯗꯨꯒ ꯕꯣꯛꯁ ꯕꯣꯛꯁꯀ ꯃꯆꯥꯁꯨ ꯂꯩꯔꯤꯗꯅ ꯑꯗꯨꯗ ꯑꯗꯨꯗ ꯏꯊꯟꯇ ꯇꯧꯕꯗꯤꯩ ꯑꯃꯨꯛ ꯅꯝꯗꯅ ꯍꯩꯈ꯭ꯔꯤꯅꯦꯕ ꯑꯗꯨꯗꯤ ꯑꯩꯈꯣꯏ ꯀꯥ ꯑꯆꯧꯕ ꯗꯨꯀꯥꯟ ꯀꯥ ꯑꯃ ꯂꯩꯌꯦꯕꯀꯣ
ꯑꯥ
ꯑꯗꯨꯁꯨ ꯑꯩꯈꯣꯏꯗꯍꯣꯏ ꯇꯧꯔꯒ ꯁꯥꯕꯅꯤ ꯗꯨꯀꯥꯟ ꯈ ꯆꯦꯛꯀꯤ ꯑꯗꯨ ꯀꯀꯥꯗꯨꯃ ꯑꯩ ꯊꯟꯗꯅ ꯄꯨꯂꯞ ꯐꯇꯦꯛ ꯀꯛꯑꯒ ꯀꯩꯅꯣ ꯇꯧꯔꯦ
ꯑꯗꯨꯗꯤ ꯄꯨꯔꯥ ꯍꯩꯇꯕꯁꯦ ꯁꯨꯡꯉꯩ ꯂꯩꯇ꯭ꯕꯤꯅꯦꯕ
ꯑꯣ
ꯂꯣꯏ ꯍꯩꯔꯦꯅ
ꯑꯗꯨꯒ ꯍꯧꯖꯤꯛ ꯂꯦꯕꯔꯗꯨꯁꯨ ꯂꯦꯕꯔꯒꯤ ꯊꯕꯛꯇ ꯁꯨ ꯑꯝꯇ ꯁꯨꯗꯕ ꯂꯩꯇ꯭ꯔꯦ ꯆꯤꯛ ꯌꯨꯝ ꯁꯥꯕꯩꯁꯨ ꯁꯨꯔꯛꯑꯦ ꯑꯗ ꯍꯧꯖꯤꯛꯀꯤ ꯆꯦꯛꯀꯣꯟꯗꯣ
ꯎꯝ
ꯑꯗꯨꯗꯤ ꯆꯦꯛꯀꯣꯟꯗ ꯇꯧꯕ ꯌꯥꯕ ꯊꯕꯛ ꯀꯩ ꯑꯃꯨꯛ ꯂꯣꯏꯅ ꯇꯧꯔꯛꯑꯦ ꯃꯩ ꯊꯥꯕ ꯆꯦꯛ ꯃꯩ ꯊꯥꯕ ꯏꯁꯤꯡ ꯂꯪꯕ ꯊꯤꯂꯥ ꯏꯟꯕ
ꯍꯌꯦꯡꯋꯥꯢ ꯕꯥꯏꯑꯣꯒ꯭ꯔꯥꯐꯤ ꯏꯔꯛꯑꯣ
ꯑꯥꯎ ꯑꯁ ꯋꯥꯔꯤꯒꯗꯤ ꯐꯖꯈ꯭ꯔꯖꯥꯠꯅꯤ
ꯑ ꯑꯩꯈꯣꯏ ꯄꯥꯝꯅꯕ ꯁꯦꯝ ꯁꯥꯔ ꯂꯩꯔꯒꯦ
ꯎꯝ ꯑꯁ ꯀꯩꯅꯣꯒ ꯑꯗꯨꯃꯥꯏꯅ ꯇꯧꯔꯒ ꯍꯧꯖꯤꯛꯀꯤ ꯀꯣꯂꯦꯖꯀꯤꯗꯣ
ꯎꯝ
ꯑꯗꯣ ꯀꯣꯂꯦꯖꯀꯤꯗꯨꯁꯨ ꯅꯨꯡꯁꯤꯕ ꯃꯇꯥꯡ ꯑꯃ ꯌꯥꯎꯕꯅꯦ ꯍꯥꯏꯗꯤ ꯀꯩꯅꯣ ꯇꯧꯕ ꯑꯩꯁꯦ ꯎꯝ ꯄꯩꯁꯥꯗꯣ ꯁꯨꯝ ꯍꯨꯟ ꯉꯝꯃꯛꯇꯕꯒꯤ ꯀꯩꯅꯣ ꯇꯧꯋꯤꯗꯅ ꯍꯥꯏꯗꯤ ꯆꯦꯛꯀꯤ ꯌꯨꯝ ꯁꯥꯕ ꯆꯠꯂꯝꯃꯦꯕ ꯑꯗꯨ ꯃꯇꯝꯗ ꯑꯗꯨꯀꯥꯟꯗ ꯑꯩꯁꯦ ꯊꯕꯛꯁꯨ ꯆꯠꯂꯝꯅꯤꯅ ꯂꯥꯏꯔꯤꯛꯇꯁꯨ ꯄꯥꯔꯛꯇ꯭ꯔꯦꯗꯅ ꯑꯗꯨꯗꯒꯤ ꯕꯒꯦ ꯀꯦꯖꯨꯋꯦꯜ ꯕꯦꯛ ꯆꯔꯥꯕ ꯐꯥꯔꯁ ꯁꯦꯃꯤꯁꯇꯔꯗꯨꯅ ꯁꯕꯖꯦꯛ ꯑꯃ ꯆꯥꯔꯒ ꯁꯦꯀꯦꯟ ꯁꯦꯃꯤꯁꯇꯔꯗ ꯑꯗꯨꯗꯒꯤ ꯑꯩꯁꯦ ꯁꯨꯝ ꯗꯥꯎꯟ ꯆꯠꯂꯝꯕꯗꯣ ꯋꯥꯈꯜ ꯗꯥꯟ ꯆꯠꯂꯝꯕꯗꯣ ꯄꯩꯁꯥꯁꯨ ꯑꯃꯨꯛ ꯇꯥꯟꯗꯕꯁꯨ ꯑꯃꯨꯛ ꯌꯥꯗꯕ ꯑꯗꯨꯒ ꯂꯥꯏꯔꯤꯛ ꯁꯨ ꯑꯃꯨꯛ ꯄꯥꯅꯤꯡꯕ ꯑꯗꯩ ꯇꯥꯟ ꯆꯥꯅ ꯀꯩꯅꯣ ꯇꯧꯕ ꯝ ꯏꯁꯥꯅꯗꯤ ꯏꯁꯀꯣꯂꯥꯔꯁꯤꯞꯇꯣ ꯑꯗꯨ ꯆꯪꯉꯕ ꯌꯥꯡꯈꯩ ꯃꯔꯤ
ꯍꯣꯢ ꯑꯗꯨꯗꯣ
ꯑꯥ ꯑꯗꯨꯗꯒꯤ ꯍꯥꯏꯔ ꯀꯔꯤꯒꯤ ꯊꯕꯛ ꯁꯨꯕ ꯍꯥꯏꯅ ꯇꯧꯔꯒ ꯑꯩ ꯀꯥ ꯕꯔꯥꯗ ꯂꯩꯕꯅꯤꯅ ꯀ ꯕ꯭ꯔꯥꯗ ꯂꯩꯔꯦ ꯑꯗꯨ ꯑꯃꯨꯛ ꯑꯥ ꯊꯥꯔꯠ ꯁꯦꯁꯇꯔꯗꯒꯤ ꯑꯃꯨꯛ ꯈꯔ ꯏꯝꯄ꯭ꯔꯨꯃꯦꯟ ꯑꯃꯨꯛ ꯂꯥꯛꯑꯦ
ꯎꯝ
ꯑꯥ ꯑꯗꯨꯗꯩ ꯁꯨꯝ ꯀꯣꯂꯦꯖꯇ ꯁꯨꯝ ꯄꯨꯆꯤꯟ ꯍꯥꯆꯤꯟ ꯂꯣꯏꯁꯤꯡꯉꯦ ꯑꯗꯨꯒ ꯈ꯭ꯋꯥꯏ ꯃꯔꯨꯏ ꯑꯣꯏꯅ ꯀꯣꯂꯦꯖ ꯂꯣꯏꯁꯟ ꯉꯝꯃꯤꯁꯦ ꯀꯣꯔꯣꯅꯥꯒꯤ ꯃꯇꯦꯡꯅꯅꯦ ꯕꯦꯛ ꯆꯥꯕ ꯑꯥ ꯕꯦꯛ ꯆ ꯄꯨꯒꯠꯄꯈꯩꯗꯣ ꯂꯣꯏꯅ ꯑꯦꯁ꯭ꯥꯟꯃꯦꯟ ꯑꯃ ꯄꯤꯔꯒ ꯑ ꯂꯣꯏ ꯑꯣꯏꯈ꯭ꯔꯦꯗꯅ
ꯎꯝ
ꯑꯗꯨꯩ ꯕꯦꯒ ꯂꯣꯏꯅ ꯐꯨꯒꯠꯈ꯭ꯔꯦ
ꯑꯃꯔꯣꯝꯗꯗꯤ ꯑꯗꯨꯗꯣ ꯈꯜꯂꯦ ꯅꯪꯉꯣꯟꯗ
ꯑꯥꯎ ꯑꯩꯗꯤ ꯀꯣꯔꯣꯅꯥꯒꯤ ꯐꯣꯇꯣ ꯑꯃ ꯊꯦꯠꯂ ꯂꯥꯏ ꯂꯥꯏ ꯂꯥꯞꯄꯗ ꯈꯨꯔꯨꯝꯃꯖꯤꯔ ꯑꯅ ꯈꯜꯂꯝꯃꯤ
ꯑꯉꯥꯡꯒꯩꯅ ꯀꯣꯔꯣꯅꯥ ꯇꯧꯕꯗꯒꯤ
ꯃꯥꯡꯕ ꯑꯥꯁ ꯑꯉꯥꯡꯗꯗꯤ ꯐꯖꯅ ꯃꯥꯡꯉꯦ
ꯌꯥꯗ꯭ꯔꯦ ꯃꯣꯏ ꯄꯨꯔꯥ
ꯎꯝ
ꯑꯗꯨ ꯑꯩ ꯀꯣꯔꯣꯅꯥꯗ ꯑꯩꯗꯣ ꯀꯌꯥꯅꯣ ꯀꯣꯔꯣꯅꯥꯗ ꯑꯩꯗꯣ ꯇ꯭ꯋꯦꯜꯐ ꯀꯣꯔꯣꯅꯥ ꯍꯦꯛ ꯍꯧꯔꯛꯄ ꯃꯇꯝꯗꯣ
ꯎꯝ
ꯑꯩꯗꯤ ꯇꯨꯋꯦꯜꯐ ꯂꯣꯏꯌꯦꯕ ꯑꯗꯣ ꯑꯩꯒꯤ ꯂꯥꯁ ꯄꯦꯄꯔ ꯊꯥꯕ ꯅꯨꯃꯤꯠꯇ ꯍꯥꯏꯗꯤ ꯏꯟꯗꯤꯌꯥꯗꯗꯤ ꯌꯥꯝꯗꯤ ꯁꯟꯗꯣꯛꯇꯔꯤ ꯑꯗꯨꯑꯣꯢꯔꯁꯨ ꯃꯥꯛꯛꯁ ꯎꯞꯄ ꯍꯧꯔꯣꯅ ꯑꯩꯈꯣꯏꯗꯣ ꯃꯥꯛꯁ ꯎꯞꯄꯒ ꯑꯦꯛꯖꯥꯝ ꯊꯥꯈꯤꯑꯕ
ꯑꯣ
ꯑꯗꯨꯒ ꯑꯦꯛꯖꯥꯝ ꯀꯩꯀꯥ ꯍꯥꯏꯗꯣꯛꯄ ꯃꯇꯝꯒ ꯑꯗꯨꯗꯤ ꯄꯨꯔꯥ ꯀꯣꯔꯣꯅꯥ ꯃꯇꯝꯅꯤ
ꯑ
ꯑꯩꯈꯣꯏꯅ ꯑꯗꯨꯒꯤ ꯕꯦꯠꯁ‌ ꯑꯃꯨꯛ ꯑꯣꯏꯕ
ꯎꯝ ꯑꯗꯨ ꯀꯣꯔꯣꯅꯥ ꯍꯧꯔꯛꯄ ꯀꯥꯟꯗ ꯑꯩ ꯁꯦꯀꯦꯟ ꯁꯦꯀꯦꯟ ꯁꯦꯝ ꯀꯥꯕ ꯀꯩꯅꯣꯝ ꯇꯧꯕꯅꯦ
ꯑꯣ ꯑꯗꯨ ꯀꯣꯔꯣꯅꯥꯗꯣ ꯀꯨꯏꯗꯅꯀꯣ
ꯎꯝ ꯀꯨꯏ
ꯀꯨꯏꯕꯅꯤꯅ ꯀꯣꯂꯦꯖ ꯀꯥꯔꯁꯨ ꯑꯃꯨꯛ ꯎꯝ ꯀꯩꯅꯣ ꯇꯧꯒꯤ ꯀꯣꯂꯦꯖ ꯀꯥꯕꯗꯁꯨ ꯑꯗꯨꯝ ꯑꯦꯐꯦꯛꯇꯤ ꯇꯧꯋꯦ ꯑꯗꯨꯗꯨꯅ
ꯎꯝ
ꯑꯩꯈꯣꯏꯁꯨ ꯑꯦꯁꯥꯏꯟꯃꯦꯟ ꯄꯤꯕꯗꯣ ꯇꯧꯋꯦꯕ
ꯑꯥ ꯑꯗꯣ ꯍꯧꯖꯤꯛꯀꯤ ꯀꯣꯂꯦꯖꯀꯤ ꯑꯣꯏꯕ ꯈꯔ ꯐꯈ꯭ꯔꯦ ꯑꯩꯗꯤ